ꯍꯜꯂꯣ
ꯍꯜꯂꯣ
ꯇꯥꯔ ꯇꯥꯔꯦ ꯇꯥꯔꯦ
ꯑꯥ
ꯃꯣꯏꯁꯦ ꯅꯦꯠꯋꯥꯛ ꯍꯥꯏꯐꯦꯠ ꯅꯨꯡꯉꯥꯏꯇꯕꯅꯦꯕ ꯑꯗꯨꯅ ꯄꯥꯈꯠꯂ ꯍꯦꯛꯇ ꯌꯥꯒꯤꯗ꯭ꯔꯥꯗ
ꯅꯨꯡꯉꯥꯏꯇꯦ ꯑꯩꯈꯣꯏꯁꯦ ꯀꯥꯗꯖꯨ ꯅꯦꯠꯋꯥꯛ ꯅꯨꯡꯉ ꯌꯥꯝ ꯌꯥꯝ ꯅꯨꯡꯉꯥꯏꯇꯦ ꯁꯣꯝ ꯃꯄꯥꯟ__ ꯊꯝꯊꯣꯛꯑꯒꯅꯦ ꯑꯩꯅꯥ ꯁꯅꯩꯁꯦ ꯍꯣꯁꯇꯦꯜꯒꯤ ꯎꯝ ꯍꯣꯁꯇꯦꯜꯒꯤ ꯐꯥꯏꯕꯔ ꯂꯩꯕꯗꯨꯁꯨ ꯄꯩꯁꯥ ꯌꯥꯎꯗ꯭ꯔꯦꯕ ꯑꯗꯒꯤ ꯌꯥꯝ ꯅꯨꯡꯉꯥꯏꯇ꯭ꯔꯦ ꯅꯣꯏꯕꯨ
ꯑꯗꯨ ꯀꯅꯥꯅ ꯍꯥꯞꯀꯦ ꯑꯗꯨꯒꯨꯝꯕꯗ
ꯃꯦꯝꯅ ꯍꯥꯞꯄꯅꯦ ꯑꯗꯣ ꯈꯪꯗꯦ ꯑꯩꯈꯣꯏ ꯖꯤꯌꯣꯒꯤ ꯍꯥꯞꯄꯅꯦꯕ ꯑꯗꯣ ꯖꯤꯌꯣꯒꯤꯗꯣ ꯅꯨꯡꯉꯥꯏꯇꯦ ꯏꯌꯥꯔꯇꯦꯜꯒꯤ ꯁꯤꯅꯦꯅ ꯍꯥꯏꯔꯒ ꯁꯤꯟꯗꯕꯤ ꯂꯩ
ꯑꯣ ꯀꯩꯅꯣ ꯅꯦꯝꯕꯩꯔꯕ
ꯎꯝ ꯀꯩꯅꯣꯗꯣ ꯂꯤꯃꯤꯇꯦꯠ ꯑꯟꯂꯤꯃꯤꯇꯦꯠ ꯄꯦꯛ ꯍꯥꯞꯇꯕ
ꯑꯣ
ꯑꯗꯨꯒꯤ ꯄꯩꯁꯥ ꯂꯣꯏꯊꯣꯛꯈꯤꯕ
ꯊꯥ ꯀꯌꯥ ꯆꯜꯦ
ꯑꯩꯈꯣꯏ ꯁꯤꯗ ꯊꯥ ꯑꯃꯃꯝꯒꯤ ꯈꯇꯪ ꯍꯥꯞꯄ ꯃꯥꯜꯂꯦ
ꯎꯝ
ꯃꯦꯝꯅ ꯍꯥꯞꯄꯤꯗꯣ ꯑꯥ
ꯎꯝ
ꯅꯨꯡꯉꯥꯏꯇꯦ ꯑꯗꯨꯅ ꯏꯁꯥꯒꯤ ꯑꯗꯨꯝ ꯍꯥꯞꯆꯔꯦ
ꯑꯁ ꯄꯥꯃꯨꯏꯅꯦ
ꯃꯤꯅ ꯐꯥꯏꯕꯔ ꯂꯩꯌꯦ ꯗꯨꯉꯥꯏ ꯀꯩꯁꯨꯝ ꯀꯥꯟꯅꯗꯤ
ꯑꯗꯨ ꯐꯪꯉꯒ ꯑꯃꯨꯛ ꯏꯁꯥꯒꯤ ꯑꯣꯏꯅ ꯍꯥꯞꯄꯗꯣ ꯑꯃꯨꯛ ꯃꯥꯡꯖꯩꯗꯅꯦ ꯌꯥꯝ
ꯍꯣꯏ
ꯅꯪꯗꯤ ꯅꯆꯤꯟꯅꯎ ꯀꯌꯥꯅꯣ
ꯑꯩꯒ ꯏꯅꯥꯎꯅꯨꯄꯥ ꯑꯃꯒ ꯑꯩꯈꯣꯏ ꯑꯅꯤ
ꯎꯝ ꯑꯅꯥꯎ ꯅꯨꯄꯥꯗꯨꯒꯤ ꯀ꯭ꯂꯥꯁ ꯀꯌꯥ ꯇꯝꯃꯕ
ꯃꯥ ꯀꯂ꯭ꯥꯁ ꯑꯩꯠ ꯀꯥꯔꯤ
ꯎꯝ ꯃꯦꯇꯤꯛ ꯊꯥꯗꯣꯏ ꯀꯨꯏꯗ꯭ꯔꯦꯅꯦ
ꯑ ꯀꯨꯏꯗ꯭ꯔꯦ ꯂꯝ ꯈꯨꯍꯦꯟꯗꯤ ꯂꯩꯇ꯭ꯔꯦ ꯃꯆꯤꯟꯅ ꯃꯔꯣꯝ ꯀꯜꯂꯤꯕ
ꯍꯝ ꯍꯝ
ꯃꯤ ꯍꯥꯏꯒꯩꯁꯨ ꯈꯨꯝꯗꯣꯏꯅꯤ
ꯑꯣ ꯑꯉꯥꯡ ꯑꯣꯏꯔꯤ ꯇꯧꯔꯤꯅꯦ ꯑꯗꯨꯕꯨꯗꯤ
ꯎꯝ ꯑꯗꯩ ꯃꯣꯏ ꯍꯧꯖꯤꯛ ꯁ꯭ꯀꯨꯜꯗ ꯃꯣꯏ ꯃꯁꯦꯟ ꯃꯔꯛꯇꯁꯨ ꯈꯤꯇꯪꯒ ꯆꯥꯎꯈꯠꯂꯛꯄꯒꯤ ꯃꯣꯏ ꯃꯔꯛꯇꯒ ꯄꯥꯔꯇꯤ ꯄꯥꯔꯇꯤꯒ ꯈꯥꯏꯗꯣꯛꯑꯒ ꯈꯠꯅꯕꯤꯒ ꯇꯧꯕꯤꯗꯣ ꯇꯧꯋꯦ ꯍꯣꯏ
ꯐꯣꯟꯗꯤ ꯑꯗꯨꯝ ꯋꯥꯔꯤ ꯁꯥꯟꯅꯕ꯭ꯔꯥ
ꯎꯝ ꯁꯥꯟꯅꯩꯌꯦ
ꯎꯝ ꯐꯩ ꯐꯩ ꯅꯨꯡꯉꯥꯏ ꯗꯥ ꯅꯅꯥꯎꯄꯥꯝ ꯂꯩꯖ
ꯆꯤꯆꯦ ꯇꯣꯝꯕꯤ ꯑꯣꯏꯗꯣꯏꯔꯣ
ꯃꯥꯅꯦ
ꯆꯤꯆꯦꯍꯣꯏ ꯏꯆꯤꯟ ꯏꯅꯥꯎꯅ ꯀꯌꯥ
ꯑꯅꯤ ꯑꯈꯣꯏꯖꯨ ꯑꯅꯤ ꯈꯛꯇꯅꯤ ꯑꯈꯣꯏ ꯗꯥ ꯑꯃꯒ
ꯑꯥ
ꯑꯗꯣ ꯀꯩꯅꯣ ꯎꯝ ꯏꯅꯥꯎꯄꯤꯒꯨꯝꯕ ꯏꯆꯦ ꯆꯦꯒꯨꯝꯕ ꯑꯃ ꯂꯩꯕꯗꯤ ꯄꯥꯝꯗ꯭ꯔꯣꯅ
ꯄꯥꯝꯃꯦ ꯑꯩꯁꯨ ꯏꯌꯥꯝꯕ ꯌꯥꯝ ꯊꯤꯅ ꯂꯩꯅꯤꯡꯉꯦ ꯃꯤ ꯏꯃꯥꯟꯅꯕꯤ ꯃꯣꯏ ꯃꯌꯥꯝꯕ ꯂꯩꯕꯁꯤꯡꯗꯣ ꯑꯈꯣꯏ ꯌꯥꯝ ꯊꯤꯅ ꯊꯤꯅ ꯂꯨꯅ ꯇꯧꯕ ꯎ ꯀꯥꯟꯗ ꯑꯩꯉꯣꯟꯗꯁꯨ ꯑꯩꯒꯤꯁꯨ ꯑꯝꯇꯪ ꯂꯩꯖꯔꯝꯃꯗꯤꯀꯣ ꯀꯥꯏꯅ
ꯑꯁ ꯑꯈꯣꯏꯗꯤ ꯏꯌꯥꯝꯕ ꯂꯩꯔꯕꯅꯤꯅ ꯏꯌꯥꯝꯕꯗꯤ ꯄꯥꯝꯗ꯭ꯔꯦ ꯑꯩꯗꯤꯀꯣ ꯖꯤꯛꯇꯤ ꯅꯨꯄꯤꯒꯨꯝꯕ ꯑꯃ ꯅꯠꯇ꯭ꯔꯒ ꯏꯆꯟ ꯅꯨꯄꯤꯒꯨꯝꯕ ꯂꯩ ꯏꯅꯥꯎꯄꯤꯒꯨꯝꯕꯀꯣ
ꯑꯣ ꯑꯩꯒꯤꯅ ꯏꯌꯥꯝꯕ ꯌꯥꯝ ꯂꯩꯅꯤ ꯍꯣꯏ
ꯃꯥꯅꯦ ꯑꯗꯨꯕꯨꯗꯤ ꯑꯩꯗꯤ ꯀꯩꯅꯣꯝ ꯁꯨꯝ ꯋꯥꯔꯤ ꯋꯥꯇꯥꯏ ꯑꯃ ꯁꯥꯕ ꯃꯇꯝꯗ ꯀꯣꯏꯅꯗꯦꯗꯅ ꯑꯗꯨꯗꯩ ꯑ ꯏ ꯏꯃꯨꯡꯒꯨꯝꯕꯗꯗꯤ ꯀꯃꯥꯏꯅ ꯇꯝꯃꯨꯅꯤ
ꯎꯝ ꯍꯣꯏ ꯑ ꯆꯤꯆꯦꯕꯨꯗꯤ ꯂꯩꯌꯦ ꯄꯣꯛꯃꯤꯟꯅꯗꯕ ꯀꯖꯤꯟ
ꯎꯝ ꯀꯥꯖꯤꯟꯅ ꯀꯥꯖꯤꯟꯅꯤꯗꯨꯅ ꯀꯥꯖꯤꯟꯕꯨꯗꯤ ꯋꯥꯔꯤ ꯂꯣꯏ ꯁꯦꯌꯥꯔ ꯇꯧꯋꯤꯗꯅ ꯑꯗꯨꯗꯕꯅꯤ ꯑꯩꯗꯤ ꯀꯥꯖꯤꯟꯁꯨꯅꯦ ꯑꯝꯇꯥ ꯃꯌꯨꯝ ꯄꯥꯟ ꯊꯣꯛꯣꯛꯈꯤꯗꯅꯅꯦ
ꯍꯥꯏꯗꯤ ꯍꯣꯏ ꯑꯉꯥꯡ ꯑꯣꯏꯔꯤꯉꯩꯗꯗꯤ ꯍꯦꯛꯇ ꯀꯩ ꯈꯠꯄꯕꯨ ꯑꯣꯏꯔꯣ ꯂꯥꯡꯕꯕꯨ ꯑꯣꯏꯔꯣ ꯑꯗꯨꯝ ꯋꯥꯔꯤꯒꯁꯦ ꯁꯥꯟꯅ ꯈꯣꯠꯅ ꯇꯧꯔꯝꯃꯤꯗꯅ
ꯑꯥ
ꯑꯗ ꯍꯧꯖꯤꯛꯇꯤ ꯃꯌꯨꯝ ꯄꯥꯟꯈ꯭ꯔꯅ ꯃꯇꯥꯒ ꯂꯩꯈ꯭ꯔꯅ ꯃꯥꯗꯤ ꯑꯍꯜ ꯂꯣꯟꯈ꯭ꯔꯦ
ꯎꯝ
ꯅꯨꯡꯉꯥꯏꯖꯥꯅꯤ ꯃꯣꯏ ꯄꯨꯟꯁꯤꯁꯤꯁꯨ
ꯎꯝ ꯁꯥꯏꯀꯣ ꯍꯧꯖꯤꯛꯀꯥꯟꯁ ꯌꯥꯝꯅ ꯈꯨꯠꯁꯥꯝ
ꯑꯁ ꯀꯥꯏꯗꯅꯣ ꯑꯩꯈꯣꯏꯅ ꯁꯤ ꯄ꯭ꯔꯦꯛꯇꯤꯀꯦꯜ ꯇꯧꯋꯦꯕꯀꯣ ꯀ
ꯑꯥ
ꯕꯣꯅꯤꯇꯥꯗꯣ ꯉꯪꯕ꯭ꯔꯥ
ꯎꯝ ꯃꯦꯝꯕꯨꯣꯇ
ꯄꯨꯡ ꯇꯔꯥꯃꯥꯊꯣꯏꯗꯩ ꯄ꯭ꯔꯦꯛꯇꯤꯀꯦꯜ ꯇꯧꯁꯦ ꯌꯥꯝ ꯀꯨꯏꯗꯧꯕ ꯃꯥꯜꯂꯨꯗ꯭ꯔꯦꯕ ꯄꯨꯡꯃꯔꯤ ꯊꯥꯗꯣ ꯔꯏꯅꯤꯕ
ꯑꯁ
ꯑꯗꯨ ꯍꯦꯛ ꯍꯜꯂꯛꯄꯒꯅꯦꯕ ꯑꯗꯨ ꯍꯦꯛ ꯍꯜꯂꯛꯄꯒꯅꯦꯕ ꯑꯩ ꯅꯪꯉꯣꯟꯗꯁꯦ ꯇꯔꯩꯗꯣ
ꯑꯣ ꯉꯔꯥꯡꯗꯒꯤꯩ ꯃꯤꯁꯅ ꯁꯥꯟꯅꯧ ꯁꯥꯟꯅꯧꯅꯗꯤ ꯍꯥꯏꯕ ꯦ
ꯍꯅꯣꯥꯏꯗꯤ
ꯑ ꯋꯥ ꯑꯥ
ꯑ ꯑꯩꯁꯨ ꯑ ꯍꯣꯏ ꯍꯣꯏ ꯍꯣꯏ ꯍꯥꯏꯒꯦ ꯑꯗꯨꯝ ꯊꯕꯛꯁꯦ ꯌꯥꯗ꯭ꯔꯕ ꯍꯧꯖꯤꯛꯁꯨ ꯍꯧꯖꯤꯛꯁꯨ ꯄ꯭ꯔꯤꯗꯤ ꯑꯆꯧꯕꯩ ꯃꯌꯥꯝ ꯑꯃꯨꯛ ꯄꯤꯁꯜꯂꯛꯑꯦꯕ
ꯑꯥ
ꯑꯛꯆꯥꯥꯡ ꯄꯣꯊꯥꯕ ꯑꯣꯏꯅ ꯇꯧꯒꯦꯗꯅ ꯉꯥꯏꯍꯥꯛ ꯂꯩꯔ ꯏꯔꯒꯦ ꯋꯥꯏꯅꯦꯍꯦ ꯂꯥꯏꯔꯤꯛ ꯇꯝꯕꯁꯤꯁꯨ
ꯍꯕꯥꯏ ꯑꯗꯨ ꯄ꯭ꯔꯦꯛꯇꯤꯀꯦꯜꯁꯤꯡꯒ ꯄꯇꯗ ꯑꯁ ꯌꯥꯝꯊꯤ ꯊꯕꯛ ꯑꯃꯅꯦ ꯍꯥꯏꯕ
ꯑꯁ ꯅꯪ ꯈꯪꯗꯇꯣꯏꯅꯦꯃꯦ ꯕꯨꯅꯤꯇꯥꯁꯦ ꯅꯧꯅ ꯆꯪꯉꯛꯄꯩꯖꯨ ꯅꯣꯏꯇꯕꯨꯗꯤ ꯈꯔ ꯈꯪꯉꯝꯕ ꯌꯥꯏ
ꯎꯝ
ꯑꯩꯈꯣꯏꯒꯤꯗꯗꯤ ꯑꯁ ꯅꯣꯏ ꯐꯣꯔꯠ ꯁꯦꯃꯤꯁꯇꯔ ꯀꯥꯔꯛꯒꯅ ꯀꯞꯀꯦꯗ ꯈꯪꯗꯦ ꯑꯩꯈꯣꯏꯅ ꯐꯥꯔꯁꯠ ꯁꯦꯃꯤꯁꯇꯔ ꯁꯦꯀꯦꯟ ꯁꯦꯃꯤꯁꯇꯔꯁꯦ ꯌꯥꯝ ꯅꯨꯡꯉꯥꯏꯅ ꯇꯝꯃꯦꯕꯀꯣ ꯍꯥꯏꯗꯤ ꯄꯦ ꯄ꯭ꯔꯦꯛꯇꯤꯔꯤꯀꯦꯜ ꯇꯧꯕꯗꯒ ꯍꯪꯒꯗꯕ ꯄꯣꯠꯈꯩꯁꯦ ꯈꯀ ꯄꯥꯔꯒ ꯆꯠꯄ
ꯑꯥ
ꯑꯣꯖꯥꯁꯨ ꯌꯥꯝ ꯐꯕ ꯑꯐ ꯑꯐꯕ ꯌꯥꯝ ꯂꯩꯔꯝꯃꯦꯕ ꯍꯥꯟꯗꯤ ꯍꯥꯏꯗꯤ ꯑꯈꯪ ꯑꯈꯪꯕ ꯌꯥꯝ ꯈꯪꯕ ꯍꯥꯏꯇꯥꯔꯦꯀꯣ ꯑꯗꯨꯅ ꯃꯣꯏꯅ ꯇꯥꯛꯄꯤ ꯈꯣꯠꯄꯤ ꯄꯤꯗꯅ ꯌꯥꯝ ꯅꯨꯡꯉꯥꯏꯇꯝꯃꯛꯑꯥꯒ ꯍꯦꯛ ꯁꯦꯀꯦꯟ ꯏꯌꯥꯔ ꯀꯥꯈꯠꯂꯛꯄꯁꯤꯗꯗꯤ ꯃꯣꯏꯈꯩꯁꯨ ꯆꯠꯈ꯭ꯔꯦꯗꯅ ꯑꯗꯨꯒ ꯑꯅꯧꯕꯒꯩ ꯖꯤꯒ ꯄꯨꯂꯞ ꯆꯪ ꯒꯜꯂꯛꯑꯒ ꯆꯨꯞꯁꯤꯟꯅꯕ ꯍꯣꯠꯅꯕꯗꯅꯦ ꯑꯦꯛꯇ ꯎꯝ ꯂꯣꯏꯔꯦ
ꯃꯦꯝ ꯅꯤꯔꯃꯂꯥ ꯍꯣꯏ ꯃꯦꯝ ꯕꯤꯖꯤꯌꯥ ꯍꯣꯏꯗꯤ ꯑꯗꯨꯝ ꯂꯩꯔꯑꯦꯕ ꯆꯦ ꯍꯥꯟꯅꯗꯒꯤ
ꯂꯩꯌꯦ ꯃꯣꯏꯕꯨꯗꯤ ꯃꯣꯏꯗꯤ ꯔꯤꯒꯨꯂꯔꯅꯤꯗꯅ ꯍꯥꯟꯅ ꯑꯣꯖꯥ ꯑꯍꯨꯝꯃꯨꯛ ꯂꯩꯔꯝꯃꯦꯕ ꯔꯤꯒꯨꯂꯔꯗ ꯑꯗꯨꯗ ꯃꯣꯏꯁꯦ ꯔꯤꯇꯥꯌꯔꯗꯤ ꯆꯠꯇꯨꯔꯒ ꯗꯤ ꯑꯦꯝ ꯌꯨꯗ ꯂꯩꯕ ꯌꯥꯗꯕꯒꯤ ꯑꯦꯝ ꯌꯨꯨ ꯔꯣꯝꯗ ꯍꯣꯡꯗꯣꯛꯈꯤꯕ ꯍꯥꯏꯇꯥꯔꯦ ꯆꯠꯇꯕ ꯇ꯭ꯔꯥꯟꯁꯐꯔ ꯇꯧꯈꯤꯕ ꯍꯥꯏꯇꯥꯔꯦ ꯑꯁ ꯅꯨꯡꯁꯤꯕꯖꯤꯗꯤ ꯑꯩꯒꯁꯨ ꯑꯅꯝꯕꯅ ꯂꯣꯏꯅ ꯈꯪꯅꯩꯑꯕ ꯑꯗꯨ ꯑꯣꯖꯥꯈꯩꯗꯨꯗꯤ
ꯑ ꯍꯥ ꯍꯥ
ꯆꯠꯈꯔ꯭ꯦ ꯑꯗꯨꯒ ꯍꯧꯖꯤꯛꯀꯤ ꯃꯦꯝꯕꯨꯅꯤꯇ ꯍꯣꯏ ꯃꯦꯝ ꯕꯦꯅꯔꯖꯤ ꯑꯣꯏꯗꯤ ꯑꯅꯧꯕ ꯉꯍꯥꯛ ꯂꯥꯛꯄ ꯉꯥꯛꯇꯅꯤꯗꯅ
ꯑꯣ
ꯑꯗꯨꯅꯅꯦ ꯏꯀꯣꯏ ꯀꯣꯏꯅꯕꯗꯣ ꯑꯗꯩꯩ ꯑꯁ ꯍꯧꯖꯤꯛ ꯑꯩꯈꯣꯏ ꯐꯣꯔꯠ ꯁꯦꯃꯤꯁꯇꯔꯒꯤ ꯄ꯭ꯔꯦꯔꯇꯤꯀꯜ ꯇꯧꯔꯤꯁꯦ
ꯎꯝ
ꯐꯦꯝꯂꯤ ꯐꯦꯝꯂꯤ ꯀꯌꯥꯅꯣ ꯇꯝꯕꯗꯨꯕꯣ ꯐꯦꯃꯤꯂꯤ ꯀꯨꯟꯍꯨꯝꯗꯣꯏ ꯇꯝꯗꯣꯏꯅꯦꯕꯀꯣ
ꯑꯥ
ꯀꯨꯟ ꯍꯨꯝꯗꯣꯏ ꯖꯤ ꯒꯤ ꯅꯪꯅ ꯄ꯭ꯔꯦꯛꯇꯤꯀꯦꯜ ꯂꯩ ꯂꯥꯛ- ꯄꯗꯅꯦ ꯑꯁ ꯄ꯭ꯔꯦꯛꯇꯤꯀꯦꯜ ꯕꯨꯛꯁꯦ ꯑꯍꯨꯝ ꯃꯔꯤ ꯀꯌꯥꯅꯣꯝꯃ ꯑꯩꯗꯤ ꯈꯨꯨꯏꯖꯨ ꯈꯔ ꯆꯥꯎꯒꯠꯂꯦꯕ ꯃꯁꯥꯒꯤ ꯄ꯭ꯔꯦꯛꯇꯤꯀꯦꯜ ꯅꯣꯠ- ꯕꯨꯛꯇꯣ ꯃꯉꯥꯔ ꯀꯩꯅꯣꯝ ꯆꯪꯉꯤ ꯏꯕꯦꯝꯃ ꯑꯩ
ꯑꯁ ꯑꯗꯨꯏ ꯄ꯭ꯔꯦꯛꯇꯤ- ꯀꯦꯜꯁꯤꯁꯨ ꯑꯃꯨꯛꯇꯪꯗ ꯄꯨꯂꯞ ꯄꯤꯁ- ꯁꯟꯂꯥꯛꯑꯅꯦꯕ ꯈꯔꯥ ꯈꯔꯥ
ꯒ꯭ꯌꯥꯟ ꯃꯦꯟ ꯁꯨꯡꯇꯥ ꯇꯥꯔꯣꯏ ꯑ- ꯁꯤꯗꯩ ꯂꯥꯜꯂꯖꯨ ꯈꯣꯠꯂꯣꯏ ꯀꯣ ꯅꯍꯥꯃꯨꯛ ꯑꯩꯈꯣꯏ ꯀꯩꯗꯅꯣ ꯊꯥꯔꯠ ꯁꯦꯃꯤꯁꯇꯔꯗꯗꯤ ꯕꯣꯏꯒꯥꯁꯦ ꯂꯥꯛꯇꯅ ꯂꯪꯊꯣꯔꯛꯏꯅꯤ ꯀꯩꯅꯣ
ꯑꯁ ꯍꯨꯡ ꯍꯨꯡ ꯍꯨꯡꯍꯨꯡ ꯍꯨꯡ ꯍꯨꯡ
ꯇꯧꯕꯤꯔꯤꯖꯤ ꯃꯣꯏꯅ ꯑꯗꯩ ꯑꯃꯨꯛꯃꯨꯛꯁꯨ ꯈꯪꯁꯥꯎꯁꯨ ꯍꯣꯏ ꯑꯃꯨꯛ ꯃꯨꯛꯁꯨ ꯈꯪꯁꯥꯎꯒ ꯁꯥꯎꯅꯤꯡꯉꯦꯕꯀꯣ ꯑꯩꯖꯦ
ꯎꯝ ꯎꯪꯍꯨꯝ ꯍꯥꯏꯗꯤ ꯋꯥꯅ ꯀꯩꯒ ꯁꯤꯟꯒꯠꯂꯨꯔꯒ ꯑꯗꯨꯃꯥꯏꯅꯒ ꯇꯧꯔꯛꯄꯗꯨꯗꯗꯤ
ꯑꯗꯩ ꯑꯦ ꯎꯝ ꯑꯣꯖꯥꯖꯤꯅ ꯇꯧꯔꯤꯖꯦ ꯑꯩ ꯍꯩꯍꯟꯅꯤꯡꯕꯩ ꯑꯣꯏꯅꯤ ꯑꯗꯨꯒ ꯑꯩꯅ ꯁꯣꯏꯔꯤꯕ ꯄꯣꯠꯁꯦ ꯃꯥꯅ ꯍꯥꯏꯔꯛꯑꯣꯁꯨ ꯌꯥꯗꯕ
ꯑꯣ ꯑꯗꯨꯗꯤ ꯀꯩꯗꯅꯣ ꯁꯦꯝꯗꯣꯛꯇꯣꯏꯁꯤꯕꯣ
ꯃꯉꯥꯔꯛ ꯇꯔꯥꯔꯛ ꯆꯦꯜꯂꯦ ꯈꯪꯕꯗ ꯈ꯭ꯋꯥꯏ ꯂꯥꯁꯇꯗꯤ ꯃꯥꯅ- ꯂꯥꯛꯑꯣ ꯂꯥꯛꯑꯣ ꯅꯨꯡꯉꯥꯏꯇ꯭ꯔꯦ ꯂꯥꯛꯑꯣ ꯅꯪ ꯀꯌꯥꯔꯛ ꯁꯨꯔꯦ ꯍꯥꯏꯕꯀꯣ ꯑꯩꯅ- ꯑꯁꯤ ꯏꯕꯦꯝ ꯌꯥꯡꯈꯩꯔꯛ ꯁꯨꯔꯦ ꯍꯥꯏꯕ ꯑꯗꯨꯗꯩ ꯃꯥꯁꯦ ꯈ꯭ꯋꯥꯏ ꯂꯥꯁꯇꯗꯤ ꯅꯣꯛꯊꯣꯔꯛꯑꯦꯕ ꯃꯦꯃꯣꯅꯤꯗ ꯖꯦ ꯑꯩꯈꯣꯏ ꯑꯅꯝꯕꯅ ꯑꯩꯈꯣꯏ ꯃꯥꯒ ꯊꯦꯡꯅꯩ ꯍꯟꯗꯛ ꯃꯥꯒꯤ ꯐꯣꯔꯠ ꯁꯦꯃꯤꯁꯇꯔꯖꯦ ꯃꯦꯝ ꯕꯦꯅꯔꯖꯤꯖꯨ ꯀꯩꯅꯣ ꯇꯧꯔꯦ- ꯗꯤꯂꯤꯚꯔꯤꯒꯤ ꯃꯥ ꯊꯨꯅ ꯆꯠꯈ꯭ꯔꯦꯗꯅ ꯑꯗꯨꯒꯤ ꯑꯌꯨꯛꯇꯩ ꯅꯨꯡꯗꯥꯡꯗꯩ ꯑꯌꯨꯛꯇꯩ ꯅꯨꯡꯗꯥꯡꯗꯩ ꯃꯥ ꯉꯥꯛꯇꯅꯤ ꯊꯣꯛꯏꯖꯦ ꯍꯟꯗꯛ ꯐꯣꯔꯠ ꯁꯦꯃꯤꯁꯇꯔꯗ ꯃꯦꯔꯤꯅꯥꯗꯒꯤ ꯃꯦꯔꯤꯅꯥꯗꯤ ꯃꯦꯝ ꯃꯦꯔꯤꯅꯥꯗꯤ ꯃꯟꯗꯦ ꯈꯛꯄꯨ ꯑꯣꯏꯕ꯭ꯔꯥ ꯀꯩꯅꯣꯝ ꯇꯧꯕꯅꯤꯅꯦ ꯑꯗꯨꯅꯅꯦ ꯑꯁ ꯃꯦꯝ ꯄꯨꯅꯤꯇꯥ ꯎꯕꯗ ꯑꯩꯈꯣꯏ ꯈꯤꯔꯦ ꯍꯥꯏꯖꯦ
ꯍꯨꯝ ꯍꯨꯝ ꯍꯨꯝ ꯍꯨꯝ ꯍꯨꯝ ꯍꯍ-
ꯅꯣꯏꯗꯤ ꯃꯦꯝ ꯔꯗꯥ ꯌꯥꯎꯗꯕ꯭ꯔꯥ
ꯑꯁ ꯃꯦꯝ ꯔꯊꯥꯗꯣ ꯐꯥꯔꯁ ꯁꯦꯃꯤꯁꯇꯔꯗ ꯂꯧꯋꯦ
ꯑꯣ ꯁꯀꯦꯟꯗꯗꯤ ꯌꯥꯎꯗ꯭ꯔꯕ
ꯎꯝ ꯁꯤꯒꯗꯗꯤ ꯌꯥꯎꯗ꯭ꯔ ꯕꯦꯔꯥꯅꯦ ꯑꯗꯨ ꯑꯣꯖꯥꯅ ꯄꯤꯗꯣꯏꯅ ꯊꯥꯔꯠ ꯁꯦꯃꯤꯁꯇꯔꯗ ꯀ ꯃꯥꯥꯔꯦ ꯃꯥ ꯑꯗꯨ
ꯑ ꯁꯦꯦꯛ ꯇꯥꯀꯟ
ꯎꯝ ꯐꯥꯔꯁ ꯑꯦꯝꯗ ꯇꯥꯛꯂꯛꯑꯦ ꯊꯥꯔꯠꯇ ꯑꯃꯨꯛꯀ ꯊꯦꯡꯅꯔꯅꯤ ꯌꯥꯝ ꯇꯜꯂꯕ ꯑꯗꯨ ꯑꯣꯖꯥꯗꯣ
ꯀꯩꯅꯣ ꯇꯧꯕꯧꯕ ꯅꯣꯡꯁꯨ ꯅꯣꯡꯗꯣꯛꯅꯤꯡꯕꯗ ꯈꯪꯉꯕ꯭ꯔꯥꯁꯨ ꯑꯩꯈꯣꯏꯅ ꯁꯨꯝ ꯍꯩꯊꯔꯛꯄꯣꯏꯔꯥ ꯈꯪꯗꯦ ꯑꯗꯣ ꯍꯧꯖꯤꯛ ꯑꯃꯨꯛ ꯂꯥꯞꯅꯈ꯭ꯔꯦꯗꯅ
ꯑꯥ
ꯀꯞꯇꯦꯗ ꯈꯥꯛꯛꯇꯕꯅꯤ ꯈꯪꯕ꯭ꯔꯥ ꯄ꯭ꯔꯦꯛꯇꯤꯀꯦꯜꯁꯦ ꯗꯥꯏꯒ꯭ꯔꯥꯝ ꯌꯦꯛꯄ ꯐꯥꯎꯅꯦ ꯃꯥꯅ ꯂꯪꯊꯣꯔꯂꯛꯏꯁꯦ
ꯑꯗꯨꯅꯦ ꯌꯥꯝ ꯀꯩꯅꯣꯝ ꯇꯧꯋꯦ ꯍꯥꯏꯕ
ꯇꯥꯒꯅꯦ ꯄꯥꯔꯒ ꯃꯤꯁꯦ ꯈ ꯁꯤꯊꯗꯣꯏꯅꯦ ꯈꯪꯕ꯭ꯔꯥ ꯍꯥꯏꯗꯤ ꯑꯩꯈꯣꯏꯅ ꯀꯩꯅꯣꯝꯃ ꯑꯁꯣꯏꯕ ꯊꯕꯛ ꯑꯃ ꯇꯧꯔꯦ ꯈꯜꯂꯣꯕꯀꯣ ꯑꯗꯨꯦꯁ ꯁꯤꯁꯤ ꯌꯦꯡꯕꯅꯤ ꯍꯍꯦ ꯀꯩꯅꯣ ꯁꯣꯏꯔꯤꯁꯦ ꯀꯩꯅꯣ ꯍꯥꯏꯗꯤ ꯆꯨꯝꯊꯣꯛꯄꯤꯕꯒꯤ ꯃꯍꯨꯠ ꯇꯑꯣ ꯑꯣꯏꯅ ꯃꯣꯏ ꯃꯁꯦꯟ ꯅꯣꯛꯅꯛꯑꯒ ꯂꯩꯕꯗꯣ ꯍꯣ ꯍꯣꯏ ꯑꯁ ꯑꯩꯅꯅꯦ ꯑꯩꯉꯣꯟꯗꯃꯛ ꯅꯠꯇ꯭ꯔꯒꯁꯨ ꯅꯨꯡꯉꯥꯏ ꯀꯦꯗꯅꯀꯣ ꯑꯩꯈꯣꯏ ꯁꯥꯇ꯭ꯔ ꯃꯁ ꯉꯥꯛꯇꯅꯤꯅ ꯆꯪꯁꯤꯜꯂꯒ ꯐꯔꯗꯤ ꯀꯥꯏ ꯈꯟꯕꯒ ꯌꯥꯎꯋꯦꯀ ꯑꯗꯩ ꯑꯃꯨꯛ ꯑꯃꯨꯛꯁꯨ ꯌꯥꯝ ꯊꯥꯗꯣꯔꯛꯄꯁꯨ ꯌꯥꯎꯏꯦꯀꯣ
ꯑꯥ
ꯃꯣꯏꯅ ꯇꯧꯁꯦ ꯍꯥꯏꯗꯤ ꯑꯗꯨꯅ ꯅꯨꯡꯁꯤꯗꯕꯁꯨ ꯉꯝꯗꯦ ꯅꯪ ꯀꯩ ꯂꯧꯒꯦ
ꯎꯝ ꯏꯟꯚꯥꯏꯔꯣꯟꯃꯦꯟꯇꯦꯜ
ꯅꯠꯇ ꯖꯤ ꯏ ꯍꯥꯏꯕ
ꯏꯟꯚꯥꯏꯔꯣꯣꯟꯃꯦꯟꯇꯦꯜ ꯁꯥꯏꯟꯁ ꯂꯧꯋꯦ
ꯖꯤ ꯏꯟꯚꯥꯏꯔꯣꯟꯃꯦꯟꯇꯦꯜ ꯁꯥꯏꯟꯁ ꯂꯧꯕ ꯌꯥꯕ꯭ꯔꯥ
ꯑꯥ ꯌꯥꯑꯦ
ꯃꯥ ꯌꯥꯝ ꯐꯩꯅ
ꯑ ꯆꯤꯖꯦ ꯃꯇꯝꯗ ꯌꯥꯔꯛꯇꯕ꯭ꯔꯥ
ꯑꯩꯈꯣꯏ ꯃꯇꯝꯗꯗꯤ ꯌꯥꯗꯦ ꯖꯨꯣꯂꯣꯖꯤꯅꯦ ꯀꯦꯃꯦꯁꯇ꯭ꯔꯤꯅꯦ ꯐꯤꯖꯤꯛꯁꯅꯦ
ꯑꯣ ꯑꯩꯈꯣꯏꯗꯤ ꯏꯟꯚꯥꯏꯔꯣꯟꯃꯦꯟꯇꯦꯜ ꯁꯥꯏꯟꯁ ꯌꯥꯎꯋꯦ
ꯊꯥꯏꯒ ꯅ
ꯎꯝ ꯑꯗꯨꯒꯤꯅꯦ ꯑꯗꯨ ꯅꯠꯇ꯭ꯔꯗꯤ ꯑꯁ ꯖꯨꯂꯣꯖꯤꯒꯤ ꯄ꯭ꯔꯦꯛꯇꯤꯀꯦꯜꯒ ꯄꯥꯔꯗꯤ ꯃ ꯍꯣꯏ ꯏꯟꯚꯥꯏꯔꯣꯟꯃꯦꯟꯇꯦꯜ ꯁꯥꯏꯟꯁꯁꯨ ꯄ꯭ꯔꯦꯛꯇꯤꯀꯦꯜ ꯌꯥꯎꯗ ꯗꯤ ꯌꯥꯎꯋꯦꯕ ꯑꯗꯨꯁꯨ ꯌꯥꯝ ꯀꯟꯅ ꯌꯦꯛꯄ ꯈꯣꯠꯄ ꯋꯥ ꯍꯣꯏ ꯑꯗꯨꯒꯨꯝꯕꯗꯤꯨ ꯍꯧꯖꯤꯛ ꯇꯥꯗ꯭ꯔꯗꯤ ꯇꯧꯗ꯭ꯔꯦ
ꯇꯧꯔ ꯑꯗꯨꯅ ꯏꯃꯥꯅꯕꯤ ꯁꯥꯥꯏꯁ ꯑꯩꯈꯅ ꯁꯥꯖꯜꯂꯒ ꯏꯔꯁꯨꯣ ꯣꯝꯗ ꯈꯔ ꯈꯤꯇꯪ ꯄꯔꯗ ꯑ ꯅꯨꯡꯉꯣ ꯅꯕꯗꯤ
ꯑ ꯅꯨꯡꯉꯥꯏ ꯑꯗꯨꯝ ꯈꯤꯇꯪ ꯀꯣꯝꯃꯦ ꯑꯗꯨꯃ
ꯎꯝ ꯐꯥꯏꯌꯦ ꯐꯥꯏ ꯑꯗꯨꯗꯤ ꯅꯣꯏ ꯍꯧꯖꯤꯛ ꯁꯦꯀꯦꯟ ꯁꯦꯃꯤꯁꯇꯔ ꯂꯣꯏꯔꯦ ꯂꯣꯏꯗꯣꯔꯦꯀꯣ ꯄ꯭ꯔꯦꯛꯇꯤꯀꯦꯜ ꯇꯧꯔꯒ
ꯑꯥ
ꯎꯝ ꯕꯥꯏꯑꯣꯃꯣꯜꯀꯤ꯭ꯌꯨꯁꯄꯨ ꯀꯃꯥꯏ ꯇꯧꯈꯤꯒꯦ
ꯕꯥꯏꯑꯣꯃꯣꯂꯤꯀꯨꯜꯁꯨ ꯑꯗꯨꯝ ꯅꯨꯡꯉꯥꯏꯅꯤ ꯕꯥꯏꯑꯣꯃꯣꯂꯤꯀꯨꯁꯨ ꯑꯩꯈꯣꯏꯁꯨ ꯃꯦꯝꯕꯣꯏꯟ ꯇꯥꯅꯔ ꯀꯩꯅꯣ ꯇꯥꯛꯈꯤ ꯑꯥ ꯃꯦꯝꯕꯣꯏꯟ ꯇꯥꯅ ꯇꯥꯛꯑꯦ
ꯎꯝ ꯑꯗꯨꯝ ꯀꯩꯅꯣ ꯍꯩꯅꯕ ꯇꯥꯛꯄ ꯅꯠꯇ꯭ꯔꯣ
ꯑ ꯑꯗꯣ ꯃꯥꯅ ꯇꯥꯛꯄꯗꯣ ꯀ꯭ꯂꯥꯁ ꯄꯥꯛꯅ ꯌꯥꯎꯈꯤꯗ ꯑꯩꯗꯤ ꯅꯣꯠꯁꯤꯗꯩꯒꯨꯝꯕ ꯑꯅꯝꯕ ꯄꯥꯈꯤꯌꯦ ꯑꯗꯨꯒ ꯀ꯭ꯂꯥꯁ ꯇꯨꯋꯦꯜꯐꯇ ꯌꯥꯎꯔꯛꯄꯗꯨꯒ ꯀꯩꯁꯨ ꯌꯥꯝ ꯀꯟꯅ ꯈꯦꯠꯅꯈꯤꯗꯕꯗꯣ ꯑꯗꯨꯅ ꯕꯥꯕꯨꯨꯀꯨꯁꯤꯗꯤ ꯀꯩꯁꯨ ꯋꯥꯏꯦ ꯗꯦ
ꯑꯩꯈꯣꯏꯁꯨ ꯑꯅꯝꯕꯅ ꯑꯁ ꯑꯣꯖꯥꯅ ꯐꯅꯌꯥꯝ ꯇꯥꯛꯑꯦ ꯍꯥꯏꯔꯁꯨ ꯌꯥꯗꯕꯅꯦ ꯑꯗꯨꯝꯒꯤ ꯑꯩꯈꯣꯏꯅ ꯏꯁꯥꯅ ꯄꯥꯖꯗ꯭ꯔꯗꯤꯀꯣ
ꯑꯗꯣ ꯍꯟꯗꯛꯀꯤ ꯁꯦꯀꯦꯟ ꯁꯦꯃꯤꯁꯇꯔꯁꯤꯝꯗꯤ ꯀ꯭ꯂꯥꯁꯁꯨ ꯄꯥꯛꯅ ꯌꯥꯎꯗꯦ ꯑ ꯒ꯭ꯌꯥꯟ ꯃꯅ ꯇꯥꯑꯗꯤ
ꯎꯝ ꯃ ꯍꯪꯦ ꯐꯖꯅꯦ
ꯍ ꯍꯣꯏ ꯌꯨꯝ ꯆꯠꯄ ꯈꯣꯠꯄ ꯇꯩꯀꯥꯟꯗ ꯑꯗꯒꯤ ꯑꯦꯟ ꯁꯤ ꯁꯤ ꯌꯥꯎꯋꯦꯕ ꯑꯩꯗꯣ ꯑꯗꯨꯅ ꯑꯗꯨ ꯑꯦꯁ ꯁꯤ ꯀ ꯀ꯭ꯂꯥꯁꯥꯁ ꯀ ꯍꯜꯂꯛꯑꯗ ꯑꯩꯁꯨꯦ ꯄꯨꯔꯥ ꯇꯥꯜꯂꯦ ꯀꯣꯂꯦꯖꯁ ꯆꯠꯅꯤꯡꯉꯔꯣꯏ ꯐꯃꯨꯡ ꯌꯧꯈ꯭ꯔꯗꯤ ꯑꯩ ꯀꯣꯂꯦꯖ ꯆꯠꯅꯤꯡꯉꯔꯣꯏ ꯑꯗꯨꯅ
ꯍ ꯊꯝꯃꯣ ꯊꯝꯃꯣ
ꯍꯣꯏ
ꯎꯝ